ꯎꯝ ꯇꯥꯔꯦ
ꯎꯝ
ꯀ꯭ꯔꯤꯔ ꯑꯩ ꯑꯩꯅ ꯂꯥꯟꯕ꯭ꯔꯥ ꯏꯃꯥꯟꯅꯕꯤꯅ ꯆꯨꯡꯕ꯭ꯔꯥ ꯈꯪꯪꯗꯦ
ꯀ꯭ꯔꯤ ꯍꯤꯏꯔꯛ ꯇꯧꯔ
ꯃꯥꯅ ꯍꯥꯏꯕꯗꯣ ꯀ꯭ꯔꯤꯔꯥ ꯑꯁꯤ ꯐꯤꯛꯆꯔꯁꯤꯅꯗꯤ ꯎꯝ ꯎ ꯗꯦꯠ ꯇ꯭ꯋꯦꯟꯇꯤ ꯐꯥꯏꯚ ꯊ꯭ꯔꯤ ꯊꯥꯔꯇꯤ ꯑꯦ ꯑꯦꯝ ꯍꯥꯏꯔꯗꯤ ꯍꯣꯔꯦꯟ ꯅꯨꯡꯗꯥꯡ ꯊ꯭ꯔꯤ ꯑꯦ ꯑꯦꯝ
ꯊ꯭ꯔꯤ ꯑꯦ ꯑꯦꯝꯇ ꯅꯠꯇ꯭ꯔꯣ ꯑꯣ ꯑꯗꯨꯅꯤꯅ ꯑꯗꯨ ꯃꯥꯁꯨ ꯈꯔ ꯀꯟꯐ꯭ꯨꯌꯁ ꯀꯟꯐ꯭ꯌꯨꯁ ꯆꯠꯂꯝꯒꯅꯤ ꯑ ꯑꯗꯨ ꯑꯗꯣ ꯑꯗꯨꯝ ꯏꯁꯀ꯭ꯔꯤꯟ ꯁꯣꯠ ꯇꯧꯔꯒ ꯃꯥꯡꯗꯁꯨ ꯊꯥꯕꯤꯈ꯭ꯔꯣ ꯔ
ꯍꯧꯖꯤꯛ ꯊꯥꯕ ꯌꯥꯗꯦ
ꯑꯦꯅꯥꯝꯗꯤ ꯍꯣꯔꯦꯟ ꯅꯝꯅꯤꯗ
ꯍꯣꯏ ꯑꯗꯨ ꯊꯥꯒꯦ ꯇꯧꯕꯗ ꯅꯪ ꯀꯣꯜ ꯇꯧꯔꯛꯄ ꯑꯗꯨꯒꯤ ꯍꯣꯔꯦꯟ ꯊꯥꯔꯅꯤ ꯑꯩꯅ ꯑꯗꯨ ꯍꯥꯏꯕꯅꯦꯕ ꯃꯥꯅ ꯗꯦꯠ ꯇ꯭ꯋꯦꯟꯇꯤ ꯁꯤꯛꯁꯀꯤ ꯊ꯭ꯔꯤꯒꯤ ꯊꯥꯔꯇꯤ ꯑꯦ ꯑꯦꯝꯗꯣ ꯃꯥꯅ ꯅ ꯉꯍꯥꯏꯕ ꯑꯗꯨꯒꯤ ꯑꯩ ꯆꯨꯝꯕ ꯐꯥꯎ ꯀꯟꯐ꯭ꯌꯨꯁ ꯆꯠꯈ꯭ꯔꯦꯕ ꯑꯣꯏꯅꯤꯗ ꯃꯥꯅ ꯍꯥꯏꯕꯗꯤ ꯑꯃꯨꯛ ꯗꯦꯠ ꯇ꯭ꯋꯦꯟꯇꯤ ꯁꯤꯛꯁꯇ ꯆꯠꯈ꯭ꯔꯅꯤꯕ
ꯎꯝ
ꯍꯤꯍꯝ ꯅꯣꯛꯅꯤꯡ ꯑ ꯈꯪꯗ꯭ꯔꯦ ꯈꯪꯗ꯭ꯔꯦ ꯀ ꯃꯥꯅ ꯂꯥꯜꯂꯒ ꯌꯦꯡꯉꯈ꯭ꯔꯣꯒ ꯅꯪ ꯀ꯭ꯔꯤꯔ ꯚꯥꯏ ꯊꯤꯌꯦꯘ ꯑꯗꯨꯋꯥꯏꯗ ꯍꯧꯒꯠꯂꯗꯤ ꯑꯩꯉꯣꯟꯗ ꯀꯣꯜ ꯇꯧꯔꯛꯑꯣ ꯆꯦꯡ ꯂꯧꯕꯤꯌꯨꯀꯣ
ꯁ ꯑꯩꯈꯗꯅ ꯑꯩ ꯇꯨꯝꯃꯕꯨꯗꯤ ꯑꯩꯗꯤ ꯑꯩꯒꯤ ꯔꯨꯝꯗ ꯇꯨꯝꯃꯕ ꯑꯩ ꯄꯨꯛꯅꯤꯡ ꯀꯃꯜꯔꯣꯝꯗꯕꯨꯗꯤ ꯇꯨꯝꯒꯅꯤꯕꯀꯣ ꯋꯥꯔꯜ ꯀꯞ ꯂꯣꯏꯗ꯭ꯔꯤ ꯐꯥꯎ ꯉꯁꯤ ꯑꯌꯨꯛꯁꯨ ꯈꯔ ꯉꯟꯅ ꯆꯠꯄꯅꯤꯅ ꯋꯥꯁꯨ ꯋꯥꯕꯅꯤꯅ ꯍꯣꯏ ꯏꯟ ꯀꯦꯁ ꯑꯩ ꯑꯗꯨꯝ ꯉꯟꯅ ꯌꯦꯡꯉꯒꯣ ꯑꯩ ꯍꯧꯖꯤꯛꯀꯤ ꯇꯨꯋꯦꯞꯀꯤ ꯇꯨꯋꯦꯞ ꯇꯤꯚꯗꯣ ꯌꯦꯡꯗ꯭ꯔꯒꯗꯤ ꯍꯣꯏ ꯆꯥꯟꯁꯄꯨꯗꯤ ꯂꯩꯌꯦ
ꯍꯥ ꯈ꯭ꯔꯤ ꯍꯥꯏꯁꯤꯔ ꯑꯗꯨꯝ ꯃꯤꯁꯇꯦꯛꯀꯟꯗꯤ ꯃꯤꯀꯞꯒꯨꯝꯕ ꯊꯣꯛ ꯄꯥꯒꯨꯝꯕ ꯂꯩꯕꯗ ꯍꯥꯏꯕꯅꯤꯗ
ꯎꯝ
ꯄꯨꯡ ꯑꯍꯨꯝꯒꯨꯝꯕꯗꯤ ꯇꯨꯝꯕ ꯅꯨꯡꯉꯥꯏꯕ ꯃꯇꯝꯅꯤꯕ
ꯎꯝ
ꯑꯩ ꯇꯨꯝꯗꯤ ꯇꯨꯝꯒꯗꯧꯕ ꯃꯥꯟꯗꯦ ꯇꯦꯁꯤꯡ ꯀꯦꯁꯨꯝꯊꯟꯇ ꯇꯨꯝꯈ꯭ꯔꯗꯤ ꯍꯥꯏꯕꯅꯤ
ꯍ ꯑꯩ ꯑꯗꯨꯡ ꯃꯀꯞꯇꯤ ꯊꯣꯛꯑꯦ ꯑꯗꯨꯝ ꯀꯩ ꯍꯥꯏꯕ ꯄꯨꯡ ꯑꯅꯤ ꯃꯈꯥꯏꯗ ꯊꯣꯛꯄꯁꯨ ꯌꯥꯎꯋꯦ ꯄꯨꯡ ꯑꯍꯨꯝꯗꯁꯨ ꯊꯣꯛꯄ ꯌꯥꯎꯋꯦ ꯄꯨꯡ ꯃꯔꯤꯁꯨ ꯊꯣꯛꯄ ꯌꯥꯎꯋꯦ ꯎꯝ ꯊꯝꯑꯗꯤ ꯑꯗꯨꯝ ꯑꯩ ꯍꯥꯏꯕꯤꯔꯛꯀꯦꯀꯣ
ꯎꯝ ꯍꯣꯏ ꯑꯩꯅ ꯃꯤꯀꯞ ꯊꯣꯛꯄ ꯃꯇꯝꯗꯗꯤ ꯂꯥꯛ ꯐꯣꯔ ꯑꯣꯔ ꯐꯥꯏꯚ ꯑꯗꯨꯗ ꯃꯤꯀꯞ ꯊꯣꯛꯅꯤ ꯑꯗꯨꯃꯨꯛ ꯇꯨꯝꯔꯗꯤ ꯄꯨꯡ ꯇꯔꯥ ꯑꯗꯨꯋꯥꯏ
ꯑꯩꯒꯤ ꯃꯤꯠꯇꯨ ꯑꯣꯄꯦꯟ ꯇꯧꯒꯅꯤ
ꯎꯝ
ꯑꯗꯨꯒꯤꯅꯦꯗ ꯃꯤꯠꯁ ꯅꯦꯃꯥꯔꯁꯨ ꯁꯥꯟꯅꯒꯅꯤꯕ ꯑꯗꯨꯒꯤ ꯌꯦꯡꯅꯤꯡꯉꯦꯕ
ꯑꯣ ꯅꯦꯃꯥꯔ ꯅꯦꯃꯥꯔ ꯊꯥꯃꯩ ꯊꯥꯏꯃꯩꯗꯨꯔꯥ
ꯍꯣꯏ ꯃꯥꯗꯣ ꯃꯇꯝ ꯈꯔ ꯏꯟꯖꯨꯔꯤ ꯆꯠꯄꯀꯣ ꯑꯗꯨꯒꯤ ꯉꯁꯤ ꯑꯃꯨꯛ ꯁꯥꯟꯅꯍꯟꯅꯤ ꯍꯥꯏꯕ
ꯑꯣ ꯃꯥꯗꯣ ꯃꯥꯏ ꯃꯇꯝ ꯈ꯭ꯔ ꯃ ꯏꯟꯖꯨꯔꯤ ꯇꯧꯕꯗꯣ ꯀꯩꯕ ꯅꯦꯃꯥꯔꯗꯣ ꯒꯥꯏꯅꯤ ꯗꯤꯄꯥꯔꯃꯦꯟ ꯗ ꯄꯨꯁꯤꯜꯂꯦ ꯍꯥꯏꯕꯤ ꯄꯥꯎ ꯇꯥꯕꯒꯨꯝ ꯗꯨ ꯆꯨꯝꯕ꯭ꯔ ꯆꯨꯝꯗꯕ꯭ꯔ ꯍꯪꯒꯦ ꯇꯧꯅꯦ
ꯅꯪ ꯅꯪꯅ ꯇꯥꯕ ꯑꯣꯏꯔꯗꯤ ꯆꯨꯝꯔꯝꯒꯅꯤ
ꯑꯗꯨ ꯑꯩꯗꯤ ꯒꯥꯏꯅꯤ ꯍꯥꯏꯕꯗꯨꯗ ꯑꯩꯈꯣꯏꯒꯤ ꯗꯛꯇꯔ ꯑꯐꯥꯎꯕ ꯑꯃ ꯂꯩꯗꯅ ꯗꯛꯇꯔ ꯕꯤꯂꯥꯁꯤꯅꯤ ꯍꯥꯏꯅꯀꯣ ꯈꯟꯂꯤꯅꯦ ꯑꯩꯗꯤ
ꯈꯪꯗꯦ ꯆꯪꯔꯝꯒꯅꯤ
ꯅꯣꯏꯗꯤ ꯃꯥꯒꯤ ꯕꯤꯛ ꯐꯦꯟꯅꯤꯅ ꯀꯔꯤ ꯁꯣꯛꯄ꯭ꯔ ꯍꯥꯏꯕꯗꯣ ꯑꯗꯨꯝ ꯈꯪꯕ꯭ꯔ ꯃꯣꯏ
ꯍꯥꯥ
ꯀ꯬ꯔꯤ ꯃꯥ ꯒꯥꯏꯅꯤꯗ ꯆꯪꯕꯗꯣ ꯀꯔꯤ ꯃꯁꯥꯗ ꯀꯔꯤ ꯁꯣꯛꯄ꯭ꯔ ꯍꯥꯏꯕꯗꯣ ꯅꯣꯏ ꯑꯗꯨꯝ ꯕꯤꯛ ꯐꯦꯟ ꯑꯣꯏꯕꯅꯤꯅ ꯈꯪꯕ꯭ꯔ ꯍꯪꯕꯅꯤꯗ
ꯑꯩꯁꯦ ꯃꯥꯒꯤ ꯕꯤꯛ ꯐꯦꯟ ꯑꯣꯏꯔꯒ ꯑꯗꯨꯃꯛꯇꯤ ꯈꯪꯗ꯭ꯔꯦꯕ ꯑꯁꯤꯁꯦ ꯑꯩꯒꯤ ꯌꯥꯝ ꯐꯦꯟ ꯑꯣꯏꯔꯒ ꯈꯪꯗꯕꯁꯦ ꯑꯩꯒꯤ ꯑꯁꯣꯏꯕꯅꯦꯕ
ꯎꯝ ꯑꯗꯨ ꯑꯩꯅ ꯑꯗꯨꯝ ꯑꯗꯨꯝ ꯄꯥꯎ ꯂꯥꯟꯅ ꯇꯥꯕ꯭ꯔꯗꯤ ꯈꯪꯗ꯭ꯔꯦ ꯑꯗꯨ ꯅꯦꯃꯥꯔꯁꯦ ꯑꯖꯤꯃꯤꯇꯣ ꯌꯥꯝ ꯆꯥꯏ ꯍꯥꯏꯕ ꯄꯥꯎ ꯇꯥꯏꯅꯦ
ꯑꯗꯣ ꯑꯩꯅ ꯊꯥꯕꯤꯕꯉꯣ ꯃꯥꯒꯤ ꯄꯦꯛꯀꯦꯠ ꯑꯍꯨꯝ ꯊꯥꯕꯤꯕꯒꯤ ꯆꯥꯕꯅꯦꯕ ꯑꯗꯣ ꯑꯖꯤꯅꯃꯣꯇꯣꯒꯁꯤ ꯃꯔꯣꯜꯒꯗꯣ
ꯑꯣ
ꯃꯥ ꯑꯗꯨ ꯑꯩꯅ ꯊꯥꯕꯤꯕꯅꯦꯕ ꯃꯥꯒꯤ ꯑꯗꯨ ꯍꯦꯛ ꯆꯥꯔꯒ ꯕꯣꯜ ꯁꯥꯅ
ꯔꯣ ꯀꯩꯅꯣꯒ ꯑꯥ ꯉꯥꯔꯤ ꯌꯥꯎꯗꯕꯤꯗ ꯃꯣꯔꯣꯛ ꯉꯥꯒ ꯑꯗꯨꯝ ꯖꯤꯟꯃꯣꯇꯣꯒ ꯃꯦꯠꯂꯒ ꯇꯧꯕ ꯖꯥꯠꯇꯣ ꯑꯣ ꯑꯗꯨ ꯃꯥ ꯀꯩꯔꯤꯕ ꯃꯥ ꯑꯗꯨꯝ ꯆꯥꯕꯅꯤꯀꯣ ꯑꯖꯤꯟꯃꯣꯇꯣꯅꯦ ꯃꯣꯔꯣꯛ ꯍꯥꯥꯅꯦ ꯊꯨꯝꯅꯦ ꯑꯗꯨꯒ ꯀ꯭ꯔꯤ ꯍꯥꯏꯕꯔ ꯃꯧ ꯃꯣꯏꯒꯤ ꯃꯔꯣꯛ ꯑ ꯃꯣꯡꯕꯒꯤ ꯇꯤꯜꯍꯧ ꯍꯥꯏꯕ꯭ꯔ ꯑꯗꯨꯒ ꯇꯧꯔꯒ ꯌꯥꯝ ꯆꯥꯒꯜꯂꯦ ꯍꯥꯏꯌꯦ ꯁꯨꯔꯒ
ꯍꯣꯏ ꯑꯩꯅ ꯍꯥꯏꯕꯅꯦꯕ ꯎꯝ ꯁꯥꯟꯅꯕ ꯃꯇꯝꯗꯗꯤ ꯑꯗꯨꯒꯨꯝꯕ ꯆꯥꯒꯅꯨ ꯍꯥꯏꯕꯅꯦ ꯃꯥꯅ ꯂꯝ ꯍꯦꯟꯔꯒ ꯇꯔꯅꯦꯕ ꯑꯗꯣ
ꯈꯪꯗꯦꯅꯦ ꯑꯗꯣ ꯍꯥꯏꯕꯗꯤ ꯁ꯭ꯄꯣꯔꯠ ꯄꯥꯔꯁꯟ ꯑꯃ ꯑꯣꯏꯅ ꯑꯗꯨꯒꯨꯝꯕꯗꯨ ꯆꯥꯕ ꯌꯥꯗꯕꯅꯦꯕ ꯑꯔꯖꯦꯟꯃꯣꯇꯣ ꯆꯥꯕ ꯑꯗꯨꯒ ꯁꯥꯔꯨꯒꯨꯝꯕ ꯌꯥꯝ ꯀꯩꯅꯣ ꯇꯧ ꯇꯧꯕꯅꯦꯕ ꯑꯗꯨꯒꯤꯗꯤ ꯃꯥ ꯈꯤꯇꯪ ꯊꯦꯡꯁꯨ ꯑꯗꯨꯝ ꯀ꯭ꯔꯤ ꯍꯥꯏꯕ꯭ꯔ ꯑꯩꯈꯣꯏ ꯆꯨꯞꯂꯦꯟꯒꯨꯝꯅ ꯈꯔ ꯊꯝ ꯄꯤꯗꯦ ꯈꯨꯗ ꯈꯨꯗꯦꯡ ꯇꯧꯕꯗꯣ
ꯀ꯭ꯔꯤꯅꯣ ꯑꯗꯨ ꯃꯥ ꯑꯖꯤꯅꯃꯣꯇꯣ ꯆꯥꯔꯒ ꯁꯥꯟꯅꯕ ꯃꯇꯝꯗ ꯅꯨꯄꯥ ꯑꯃꯅ
ꯑꯗꯨꯗꯒꯤ ꯍꯥꯎꯕꯅꯦꯕ ꯃꯥꯁꯦ ꯎꯝ
ꯎꯝ
ꯑꯗꯨꯗꯒꯤ ꯍꯧꯕꯅꯦ ꯑꯩ ꯑꯗꯨ ꯅꯨꯄꯥꯗꯣ ꯑꯦꯐ ꯑꯥꯏ ꯑꯥꯔ ꯆꯥꯟꯕꯤꯕꯅꯦ
ꯑꯣ ꯑꯣ ꯑꯗꯨꯒꯤꯔ ꯃꯥ ꯒꯥꯏꯅꯤꯗ ꯆꯪꯕꯗꯣ
ꯍꯣꯏ ꯑꯗꯨꯅꯅꯦ ꯆꯪꯉꯦ ꯍꯥꯏꯕꯗꯣ ꯑꯩꯗꯤ ꯂꯣꯀꯦꯜꯒꯤ ꯃꯩꯄꯥꯗ ꯆꯠꯂꯣ ꯍꯥꯏꯕꯅꯦꯕ ꯃꯍꯥꯛꯅ ꯂꯝꯍꯦꯜꯂꯒ ꯆꯪꯈ꯭ꯔꯝꯅꯦ ꯑꯗꯨꯗ ꯑꯗꯨꯅ ꯑꯩꯁꯨ ꯃꯥꯒꯤ ꯃꯔꯝꯗ ꯊꯤꯗꯣꯛꯄꯤꯗꯕꯀꯣ
ꯋꯥꯔꯤꯁꯨ ꯑꯗꯨꯝ ꯅꯨꯡꯉꯥꯏꯔꯦ ꯑꯩꯒꯤ ꯑꯇꯟꯔꯣꯝꯗꯗꯤ ꯁ꯭ꯈꯦꯡꯅ ꯑꯗꯨꯝ
ꯑ ꯒꯨꯅꯥꯏ ꯊꯥꯜꯂꯣ ꯌꯥꯗ꯭ꯔꯣ
ꯀꯗꯥꯏꯗꯒꯤ ꯃꯊꯛꯂꯣꯝꯗ ꯀꯗꯥꯏꯗ ꯒꯨꯅꯥꯏ ꯑꯃꯨꯛ ꯄꯨꯈꯠꯀꯅꯤ
ꯄꯣꯛꯈꯠꯄ ꯌꯥꯏꯅ ꯀꯥꯡ ꯌꯥꯝꯃꯗꯤ ꯃꯦꯂꯔꯤꯌꯥ ꯂꯥꯛꯀꯅꯤꯀꯣ
ꯃꯦꯂꯦꯔꯤꯌꯥꯗꯤ ꯂꯩꯒꯗꯕ ꯃꯥꯟꯗꯦ ꯗꯦꯡꯒꯤꯗꯤ ꯂꯩꯈꯕ꯭ꯔꯥ ꯈꯪꯗꯦ ꯃꯦꯂꯦꯔꯤꯌꯥꯗꯤ ꯆꯤꯡꯔꯣꯝꯗꯗꯤ ꯃꯦꯂꯦꯔꯤꯌꯥ ꯂꯩꯒꯗꯕ ꯃꯥꯜꯂꯦ ꯑꯗꯨꯕꯨ ꯁꯤꯗꯗꯤ ꯃꯦꯂꯦꯔꯤꯌꯥ
ꯑ ꯑꯗꯨꯗꯤ ꯁꯤꯇꯤꯗ ꯂꯩꯕ ꯀꯥꯡꯁꯤꯡꯁꯦ ꯃꯦꯂꯦꯔꯤꯌꯥꯒꯤꯅꯤꯅꯦ
ꯊꯥꯔꯇꯤ ꯄꯥꯔꯁꯦꯟꯒꯨꯝꯕꯗꯤ ꯆꯤꯡꯗ ꯂꯩꯕ ꯑꯩꯈꯣꯏꯅ ꯃꯦꯂꯦꯔꯤꯌꯥꯀꯣ ꯁꯤꯗ ꯂꯩ ꯑꯩꯈꯣꯏꯁꯤꯗ ꯗꯤꯡꯒꯤ ꯑꯅꯝꯕ ꯅꯥꯒꯜꯂꯦ
ꯑꯣ ꯑꯣ ꯑꯁ ꯃꯇꯝ ꯈꯔꯗꯤ ꯗꯦꯡꯒꯤ ꯅꯥꯔꯒ ꯁꯦꯔꯤꯁ ꯑꯣꯏꯌꯦꯀꯣ ꯏꯃꯥꯟꯅꯕꯤ ꯑꯃꯁꯨ ꯗꯦꯡꯒꯤꯅ
ꯑꯁ ꯗꯦꯡꯒꯤ ꯅꯥꯕ ꯍꯥꯏꯕꯁꯤꯀꯣ ꯎꯝ ꯌꯥꯝ ꯂꯩꯕꯅꯦ ꯍꯥꯏꯕꯗꯤꯀꯣ ꯏꯁꯇꯦꯖ ꯂꯩꯕ ꯈꯪꯕ꯭ꯔꯥ ꯐꯣꯔ ꯑꯦꯛꯖꯥꯝꯄꯜ ꯅꯪ ꯑꯍꯥꯟꯕ ꯑꯣꯏꯕ ꯀꯥꯟꯗ ꯗꯦꯡꯒꯤ ꯑꯣꯏꯔꯦ ꯍꯥꯏꯕ ꯀꯥꯟꯗꯗꯤ ꯅꯪꯉꯣꯟꯗ ꯀꯩꯁꯨ ꯇꯧꯔꯣꯏꯕꯀꯣ ꯃꯤ ꯃꯤꯗꯁꯨ ꯂꯩꯌꯦꯗ ꯃꯥꯒꯤ ꯏꯃ꯭ꯌꯨꯟ ꯁꯤꯁꯇꯦꯝ ꯁꯣꯟꯕ ꯍꯥꯏꯕ ꯇꯥꯔꯦꯀꯣ ꯑꯗꯣ ꯈ꯭ꯔ ꯑꯃꯗꯤ ꯌꯥꯝ ꯁꯤꯔꯤꯌꯁ ꯑꯣꯏꯕꯅꯦ ꯗꯦꯡꯒꯤ ꯑꯣꯏꯕ ꯀꯥꯟꯗ ꯑꯩꯈꯣꯏꯒꯤ ꯍꯤꯃꯣꯒ꯭ꯂꯨꯕꯤꯟꯗꯣ ꯗꯥꯎꯟ ꯐꯖꯅ ꯇꯥꯕꯅꯦ ꯑꯗꯨꯒꯤ ꯏ ꯑꯅꯝꯕꯗꯤ ꯀꯞꯅꯕꯅꯦ
ꯑꯩꯗꯤ ꯗꯦꯡꯒꯤ ꯃꯇꯝꯗꯨꯗꯤ ꯑꯩꯗꯤ ꯀ꯭ꯔꯤꯔꯥ ꯃꯣꯁꯀꯤꯇꯣ ꯅꯦꯠꯁꯨ ꯄꯥꯏꯗꯦ ꯒꯨꯅꯥꯁꯨ ꯄꯥꯏꯗꯦ ꯑꯗꯨꯝ ꯄꯨꯝꯕꯅꯦ ꯑꯗꯨ ꯁꯣꯟꯅ ꯅꯨꯡꯁꯤꯕꯒꯤ ꯔꯒꯗ ꯀ꯭ꯔꯤꯁꯨ ꯇꯥꯎꯗꯦ
ꯈꯪꯗꯅꯤ ꯏꯁꯣꯔꯗꯣ ꯑꯩ ꯎꯔꯝꯕꯗꯤꯀꯣ ꯑꯩ ꯑꯁꯦꯡꯕ ꯑꯩꯗꯤ ꯇꯧꯒꯅꯤ
ꯈꯪꯗꯦ ꯑꯗꯨꯅꯅꯤ ꯅꯪ ꯏꯁꯣꯔ ꯑꯣꯏꯗꯕꯗꯣ ꯑꯗꯨ ꯋꯥꯈꯜ ꯂꯩꯕꯒꯤꯅꯤ
ꯑꯗꯣ ꯋꯥ ꯂꯣꯏ ꯑꯗꯨ ꯋꯥ ꯇꯣꯛꯄꯅꯦ ꯑꯩ ꯅꯪꯒꯤ ꯋꯥꯗꯣ ꯀꯥꯜꯂꯒ ꯑꯩ ꯋꯥ ꯑꯃ ꯍꯥꯏꯒꯅꯦ ꯑꯩ ꯏꯃꯥꯟꯅꯕ ꯑꯈꯣꯏ ꯈꯨꯟꯃꯤꯀꯣ ꯃꯥꯗꯣ ꯆꯧꯀꯤꯗꯥꯔ ꯑꯣꯏ ꯍꯥꯏꯔꯣ ꯑꯗꯨꯒ ꯃꯥꯗꯣ ꯑꯁ ꯆꯨꯀꯦꯗꯥꯔꯕꯤ ꯍꯤꯟꯖꯥꯡ ꯍꯥꯎꯕ ꯌꯥꯝ ꯇꯣꯏꯅ ꯆꯥꯏꯍꯦ ꯇꯣꯏꯅ ꯆꯥꯕꯒꯦ ꯃꯥꯒꯤ ꯕꯤꯄꯤꯗꯣ ꯋꯥꯡꯉꯦ ꯍꯥꯏꯕꯒꯤꯀꯣ ꯋꯤꯗꯥꯎꯠ ꯗꯣꯛꯇꯔ ꯀꯟꯁꯔꯟꯗ ꯑꯃ ꯕꯤꯄꯤꯒꯤ ꯍꯤꯗꯥꯛ ꯆꯥꯏ ꯍꯥꯏꯌꯦ ꯑꯩꯅ ꯍꯥꯏꯕꯗꯤ ꯅꯪ ꯕꯤꯄꯤ ꯋꯥꯡꯉꯦ ꯍꯥꯏꯔꯗꯤ ꯑꯩꯈꯣꯏ ꯒꯥꯏꯅꯤꯒꯤ ꯗꯣꯛꯇꯔ ꯕꯤ ꯂꯥꯁꯤꯅꯤꯗ ꯇꯥꯟꯅꯔꯨ ꯍꯥꯏꯕꯅꯦꯕ ꯑꯗꯨꯁꯨ ꯍꯥꯏꯗꯕꯤꯗ ꯃꯥ ꯑꯗꯨꯝ ꯆꯥꯔꯦ ꯑꯗꯨ ꯆꯥꯕꯒꯤꯁꯦꯡ ꯑꯩꯅ ꯍꯥꯏꯕꯁꯦ
ꯑꯥ
ꯌꯣꯡ ꯁꯄꯥꯔꯇ ꯕꯣꯟꯇꯇꯣꯝ ꯑꯗꯨꯝꯒꯅꯤ ꯍꯥꯏꯕꯗꯤ ꯑꯗꯨ ꯑꯃꯅꯦꯕꯀꯣ ꯑꯗꯣ ꯑꯗꯨꯗ ꯃꯥꯗꯣ ꯅꯨꯄꯤꯗꯣ ꯋꯥꯡꯉꯦ ꯍꯥꯏꯕꯒꯤ ꯇꯝꯄꯨꯏ ꯏꯟꯅꯩꯗꯣ
ꯑꯥ ꯑꯥ
ꯑꯈꯥꯕꯒꯨꯝꯕ ꯆꯥꯔꯗꯤ ꯑꯩꯈꯣꯏꯗꯤ ꯑꯩꯈꯣꯏꯒꯤ ꯑꯗꯨꯝ ꯑꯩꯈꯣꯏꯒꯤ ꯋꯥꯈꯜꯂꯣꯟꯗ ꯂꯩꯗꯅ ꯑꯈꯥꯕ ꯆꯥꯔꯗꯤ ꯄꯤ ꯍꯥꯏ ꯍꯥꯏꯗꯤ ꯑꯈꯥꯕꯆꯥꯥꯔꯗꯤ ꯂꯣ ꯑꯣꯏ ꯍꯥꯏꯕꯒꯤ ꯋꯥꯈꯜꯗ ꯂꯩꯗꯅꯀꯣ ꯃꯥꯗꯦ ꯇꯗꯦ ꯇꯤꯟꯄꯨꯏꯅ ꯍꯪꯉꯤꯗꯣ ꯕꯨ ꯑꯃꯒꯨꯝꯕ ꯊꯛꯄ ꯃꯥꯜꯂꯦꯅꯦ ꯑꯗꯨꯗꯒꯤ ꯀꯤꯠꯅꯤ ꯑꯅꯤꯃꯛꯇꯣ ꯐꯦꯜ ꯑꯣꯏꯌꯦꯅ ꯍꯥꯏꯕꯒꯤꯀꯣ ꯑꯁ
ꯑꯗꯨ ꯍꯤꯡꯗꯤ ꯍꯤꯡꯉꯤꯕ꯭ꯔꯥ
ꯐꯦꯜ ꯑꯣꯏ ꯍꯥꯏ ꯑꯗꯣ ꯃꯥ ꯅꯨꯄꯤ ꯑꯉꯥꯡꯗꯤ ꯊꯤꯔꯦ ꯃꯥ ꯑꯉꯥꯡ ꯑꯅꯤ ꯂꯩ ꯍꯥꯏꯕ ꯑꯗꯨꯒꯤ ꯑꯩꯅ ꯍꯥꯏꯕꯗꯤ ꯃꯣꯏ ꯑꯩ ꯅꯍꯥꯟ ꯃꯉꯣꯟꯗ ꯏ ꯄꯤꯕꯤꯌꯦꯕꯀꯣ ꯑꯗꯨꯒꯤ ꯃꯣꯏ ꯃꯆꯤꯟ ꯃꯅꯥꯎꯁꯨ ꯍꯥꯏꯕꯤꯅꯤ ꯍꯣꯏ ꯋꯥꯔꯤꯕꯨ ꯐꯣꯔ ꯑꯦꯛꯖꯝꯄꯜ ꯁꯚꯦꯟꯇꯤ ꯏꯔꯁ ꯑꯣꯔ ꯐꯤꯞꯇꯤ ꯑꯕꯥꯞꯀꯨꯝꯕ ꯀꯥꯔꯒꯗꯤ ꯑꯗꯨꯝ ꯗꯥꯏꯂꯦꯁꯤꯁ ꯇꯧꯔꯒ ꯑꯗꯨꯝ ꯂꯩꯕ ꯌꯥꯕ ꯑꯗꯨꯕꯨ ꯑꯉꯥꯡꯁꯨ ꯅꯧꯔꯤꯕꯅꯦ ꯅꯨꯄꯤꯁꯨ ꯅꯧꯔꯤꯕꯅꯦ ꯅꯣꯏ ꯃꯆꯤꯜ ꯃꯅꯥꯎꯈꯣꯏ ꯇꯥꯟꯅꯔꯒ ꯀꯤꯠꯅꯤ ꯇ꯭ꯔꯥꯟꯁꯄ꯭ꯂꯥꯟ ꯇꯧꯅꯤꯡꯉꯥꯏꯗꯤ ꯍꯣꯠꯅꯧꯋꯣ ꯍꯥꯟꯅꯗꯤ ꯍꯥꯏꯕꯤꯕꯅꯦ ꯃꯤꯒꯤ ꯃꯤꯑꯣꯏꯕꯒꯤ ꯄꯨꯟꯁꯤ ꯍꯥꯏꯕꯁꯤꯗꯤ ꯑꯃꯨꯛ ꯇꯪ ꯂꯥꯛꯄꯅꯦ ꯂꯩꯕ ꯂꯩꯇꯕ ꯈꯪꯗꯦ ꯀꯣ ꯍꯥꯏꯅꯀꯣ ꯍꯥꯏꯗꯤ ꯑꯩꯅ ꯉꯝꯖꯕ ꯍꯥꯏꯕꯕꯨ ꯑꯩꯁꯨ ꯋꯥꯔ ꯂꯩꯕꯅꯤꯅ ꯍꯣꯏ ꯄꯥꯝꯕ ꯌꯥꯕꯗꯤ ꯑꯗꯨꯝ ꯄꯥꯡꯉꯝꯃꯦꯀꯣ ꯑꯗꯨꯕꯨ ꯃꯤꯑꯣꯏ ꯃꯤꯑꯣꯏꯕꯗ ꯄꯩꯁꯥꯗꯒꯤ ꯍꯦꯟꯅ ꯇꯥꯡꯕ ꯍꯥꯏꯔꯗꯤ ꯏ ꯍꯥꯏꯕꯁꯤꯗꯤ ꯑꯗꯨꯝ ꯇꯥꯡꯕꯗꯤ ꯂꯩꯇ꯭ꯔꯦ ꯅ ꯑꯩ ꯋꯥꯈꯜꯂꯣꯟꯗ ꯍꯥꯏꯕꯅꯤꯀꯣ
ꯍꯣꯏ
ꯍꯥ ꯑꯗꯨꯃꯥꯏꯅꯗꯤ ꯇꯧꯕꯤꯈ꯭ꯔꯦ
ꯑꯁ ꯑꯩꯁ ꯋꯥꯔ ꯋꯥꯔꯝꯒꯅꯤꯀꯣ ꯀꯤꯠꯅꯤꯑꯅꯤ ꯐꯦꯜ ꯑꯣꯏꯕꯗꯤ
ꯋꯥꯏ ꯀꯔꯤ ꯎꯄꯥꯏ ꯂꯩ ꯑꯁ ꯈꯪꯗꯅꯦ ꯍꯥꯏꯗꯤ ꯅꯤꯡ ꯉꯝꯗꯕꯤꯀꯣ ꯏꯕꯥꯅꯤ ꯑꯉꯥꯡ ꯑꯣꯏꯔꯤꯉꯩꯗ ꯑꯉꯥꯡ ꯑꯣꯏꯔꯤꯉꯩꯗ ꯑꯩꯈꯣꯏ ꯑꯗꯨꯝ ꯐꯥꯒꯤ ꯇꯧꯕꯣꯏ ꯑꯗꯨꯝ ꯇꯧꯔꯒ ꯑꯁ ꯏꯕꯥꯅꯤꯗꯤ ꯍꯣꯏ ꯑꯉꯥꯡ ꯄꯣꯛꯇꯕ ꯌꯥꯔꯣꯏꯀꯣ ꯑꯩꯈꯣꯏ ꯈꯨꯟꯒꯤ ꯐꯥꯝ ꯀꯣꯐꯤ ꯐꯥꯔꯝ ꯍꯥꯏꯅ ꯑꯃ ꯂꯩꯕꯀꯣ ꯑꯗꯨꯗ ꯏꯕꯥꯅꯤ ꯑꯉꯥꯡ ꯈꯛꯇꯪ ꯄꯤꯛ ꯊꯟꯒꯗꯕꯅꯤꯀꯣ ꯍꯥꯏꯅꯀꯣ ꯐꯒꯤ ꯇꯧꯔꯒ ꯑꯗꯨꯝ ꯇꯧꯕꯅꯦꯕ
ꯑꯌꯥ ꯔꯤꯔ ꯃꯣꯏ ꯐꯦꯃꯤꯂꯤꯗꯤ ꯇꯅꯥꯕ꯭ꯔꯥ ꯇꯥꯅꯗꯕ꯭ꯔꯥ ꯀꯣ
ꯈꯪꯗꯦ ꯑꯗꯨ ꯑꯩꯅ ꯅꯍꯥꯟ ꯇꯧꯗꯦ ꯑꯩꯅ ꯅꯍꯥꯟ ꯍꯥꯏꯕꯗꯗꯤ ꯃꯣꯏꯅ ꯍꯥꯏꯕꯗꯣ ꯑꯥ ꯐꯤꯜꯇ꯭ꯔꯗꯣ ꯍꯥꯞꯈ꯭ꯔꯣ ꯐꯤꯜꯇ꯭ꯔ ꯍꯞꯇꯦ ꯎꯝ ꯎꯝ ꯇꯝꯕ ꯉꯝꯗꯦ ꯅꯣꯏꯅ ꯑꯗꯨꯝ ꯗꯥꯏꯂꯦꯁꯤꯁ ꯇꯧꯒꯅꯤ ꯍꯥꯏꯔꯗꯤ ꯑꯗꯨꯝ ꯇꯧꯈ꯭ꯔꯦ ꯑꯩꯈꯣꯏꯒꯤ ꯎꯝ ꯗꯥꯏꯂꯥꯏꯁꯤꯁ ꯇꯧ ꯇ꯭ꯔꯥꯟꯁꯄ꯭ꯂꯥꯟ ꯇꯧꯋꯦ ꯍꯥꯏꯔꯗꯤ ꯑꯗꯨꯝ ꯀꯀꯪꯂꯤꯡꯒꯨꯝꯕ ꯀꯊꯨꯔꯦꯡꯗ ꯍꯥꯏꯕꯒꯨꯝꯕꯗꯀꯣ ꯇꯧꯕꯅꯦꯕ ꯈꯪꯕ꯭ꯔꯥ ꯑꯗꯨꯒ ꯍꯣꯏ ꯑꯩꯈꯣꯏ ꯇ꯭ꯔꯥꯟꯁꯄ꯭ꯂꯥꯟ ꯇꯧꯔꯔꯣꯏꯒꯦ ꯍꯥꯏꯔꯗꯤ ꯑꯩꯈꯣꯏ ꯃꯊꯤ ꯃꯩꯍꯤ ꯕꯦꯡ ꯒꯨꯝꯕꯗ ꯑꯗꯨꯝ ꯁꯣꯝꯃꯒ ꯑꯗꯨꯝ ꯇꯧꯕꯅꯦꯕ ꯕꯥꯟ ꯇꯤꯌꯥꯡ ꯒꯨꯝꯕꯀꯣ ꯖꯩꯗꯣ ꯑꯦꯛꯆꯦꯟꯁ ꯇꯧꯕꯅꯦꯕ
ꯑꯣ ꯑꯗꯣ ꯀꯔꯤꯔꯣ ꯀꯤꯗꯅꯤ ꯈꯟꯗꯛ ꯀꯤꯗꯅꯤ ꯌꯣꯟꯕ ꯃꯤ ꯂꯩꯇꯕ꯭ꯔꯥ
ꯂꯩꯌꯦ ꯑꯩꯈꯣꯏꯒꯤ ꯍꯧꯖꯤꯛ ꯎꯝ ꯅꯪꯅ ꯂꯩꯕ ꯖꯒꯥꯗꯣ ꯑꯩꯈꯣꯏꯒꯤ ꯊꯧꯕꯩ ꯂꯩ ꯍꯥꯏꯕꯗꯣ ꯑꯩ ꯀꯀꯥꯗꯣ ꯃꯁꯨ ꯇ꯭ꯔꯥꯟꯁꯄ꯭ꯂꯥꯟ ꯇꯧꯗꯦ ꯁꯤ ꯎꯝ ꯀꯩꯅꯣꯗꯒꯤ ꯂꯧꯕ ꯑꯩꯈꯣꯏ ꯀꯔꯤ ꯍꯥꯏꯕ꯭ꯔ ꯏꯁꯩ ꯑꯃ ꯂꯩꯕꯗꯣ ꯀꯩꯕ ꯁꯦꯛꯃꯥꯏꯒꯤ ꯌꯨꯅ ꯐꯥꯔꯁ ꯀ꯭ꯂꯥꯁꯅꯦ ꯍꯥꯏꯕꯗꯣ ꯑꯗꯨꯒꯤ ꯃꯐꯝꯗꯒꯤ ꯂꯧꯕꯅꯦꯕ
ꯑꯣ
ꯎꯝ
ꯍꯣꯡꯉꯦ ꯍꯥꯏꯕ ꯅꯠꯇ꯭ꯔꯣ
ꯂꯨꯄꯥ ꯂꯥꯛ ꯑꯍꯨꯝꯒꯨꯝꯕꯗ ꯐꯪꯕ ꯃꯥꯜꯂꯦ
ꯍꯟꯗꯛꯀꯤ ꯅꯤ ꯍꯣꯡꯉꯦ ꯍꯥꯏꯕ ꯅꯠꯇ꯭ꯔꯣ ꯑꯗꯣ
ꯈꯪꯗꯦ ꯑꯗꯣ ꯑꯗꯨꯒꯨꯝꯕꯗꯣ ꯑꯍꯨꯝ ꯍꯥꯏꯕꯗꯤ ꯑꯗꯨꯝ ꯍꯣꯡꯉꯦꯅ ꯂꯥꯛ ꯑꯍꯨꯝ ꯍꯥꯏꯔꯕꯗꯤꯀꯣ ꯑꯗꯨꯕꯨ ꯎꯝ ꯃꯅꯤꯄꯨꯔꯗ ꯍꯥꯏꯔꯒꯗꯤ ꯁꯤꯖꯥ ꯍꯣꯁꯄꯤ